ꯍꯜꯂꯣ ꯇꯥꯕ꯭ꯔꯣ
ꯍꯦꯜꯂꯣ
ꯇꯥꯔꯕꯣ
ꯇꯥꯔꯕꯣ
ꯇꯥꯗ꯭ꯔꯣ ꯍꯜꯂꯣ
ꯇꯥꯔꯦ ꯇꯥꯔꯦ ꯍꯜꯂꯣ ꯇꯥꯔꯦ
ꯑꯣ ꯑꯣ ꯍꯣꯏ ꯍꯣꯏ ꯍꯣꯏ ꯆꯥꯛ ꯆꯥꯔꯕꯣ ꯇꯥꯏꯌꯦ ꯇꯥꯏꯌꯦ
ꯆꯥꯗ꯭ꯔꯤꯌꯦ
ꯆꯥꯛ ꯆꯥꯔꯞ
ꯆꯥꯛ ꯆꯥꯕ ꯆꯥꯗ꯭ꯔꯤꯌꯦ ꯆꯥꯗ‍꯭ꯔꯤꯌꯦ
ꯀꯔꯤ ꯊꯣꯡꯉꯒꯦ
ꯍꯋꯥꯏ ꯊꯣꯡꯉꯦ
ꯑꯩ ꯆꯥꯔꯦ ꯂꯕꯨꯛ ꯆꯠꯀꯦꯅ ꯀ‌ꯦꯔꯤ
ꯀꯩ ꯏꯁꯥꯡ ꯊꯣꯡ ꯊꯣꯡꯉꯒꯦ ꯅ ꯂꯕꯨꯛꯇ ꯍ ꯂꯕꯨꯛꯇ ꯅ ꯎꯝ ꯂꯧꯕꯨꯛꯇ ꯅꯠꯇ꯭ꯔꯗꯤ ꯀꯦꯐꯝ ꯂꯩꯇ‌ꯦꯕ ꯈꯣꯏꯗꯤ
ꯀ‌ꯦꯕꯝ ꯂꯩꯇꯦ ꯀ‌ꯦꯔꯤ ꯆꯟꯗꯣꯜ ꯆꯋꯥ ꯇꯩꯔꯤ
ꯅꯪ ꯈꯨꯂꯪ ꯌ
ꯂꯤꯞꯁꯇꯤꯛ ꯁꯪꯖꯤꯜꯂꯦ ꯌꯥꯎꯗꯦ
ꯅꯇ‌ꯣꯝꯗꯔ‌ꯣ
ꯈꯨꯜꯂꯪ ꯌꯥꯎꯋ‌ꯦ ꯑꯥ ꯆꯤꯟꯗꯒꯤ ꯑꯃ ꯅꯦꯛꯈꯤꯕꯅꯦ ꯈꯣꯏꯃꯥꯒꯥ ꯈꯣꯏꯃꯥꯒꯥ ꯈꯣꯏꯍꯨꯝ
ꯁꯤꯟꯗꯒꯤ ꯆꯤꯡꯗꯒꯤ
ꯎꯝ
ꯑꯩ ꯁꯦꯝꯃꯔꯣꯏꯌꯦ ꯑꯩꯈꯣꯏ ꯃꯥꯥꯏ ꯁꯦꯝꯗꯣꯏꯅꯦ
ꯅꯣꯏ ꯃꯥꯒꯤ
ꯎꯝ ꯑꯩꯗꯣ ꯅꯥꯄꯤ ꯍꯤꯗꯥꯛ ꯀꯥꯞꯁꯤꯟꯕꯩꯗꯣ
ꯅꯥꯄꯤ ꯍꯤꯗꯥꯛꯇꯣ ꯀꯥꯞꯄ ꯌꯥꯕꯔꯣ ꯅꯥꯄꯤ ꯍꯤꯗꯥꯛꯕꯨꯨ ꯀꯥꯞꯄ ꯌꯥꯕ꯭ꯔꯕ ꯅꯣꯡ ꯇꯥꯕꯁꯤꯕꯨ
ꯑꯩ ꯃꯃꯥꯡꯗ ꯈꯔ ꯅꯨ ꯅ‌ꯣꯡ ꯅꯨꯃꯤꯠ ꯃꯉꯥꯅꯤ ꯁꯨꯔꯦ
ꯎꯝ
ꯑ ꯅꯥꯄꯤ ꯍꯤꯗꯥꯛꯇꯣ ꯅꯥꯄꯤ ꯍꯤꯗꯥꯛꯇꯣ ꯈꯔ ꯀꯟꯕ ꯀꯥꯞꯁꯤꯟꯕ
ꯎꯝ
ꯑꯗ ꯈ‌ꯣꯏꯕꯥꯅ ꯈꯔ ꯊꯝꯕ‌ꯣꯌꯦ ꯅ‌ꯣꯡ ꯅꯤꯅꯤ ꯂꯩꯔ ꯁ‌ꯦꯝꯃ‌ꯣꯌ‌ꯦ
ꯑꯣ ꯊꯝꯈꯣ ꯑꯗꯨꯗꯤ ꯂꯦꯡꯍꯜꯂꯣꯅꯣ ꯑꯗ‌ꯣ ꯅꯣꯡꯖꯤ ꯎꯝ ꯅꯣꯡꯖꯤ ꯆꯤꯄꯦꯠ ꯆꯤꯄꯦꯠ ꯇꯥꯕꯁꯤꯗꯤ ꯒ꯭ꯌꯥꯟ ꯃꯦꯟ ꯇꯥꯗꯦ ꯑꯩꯅ ꯇꯧꯔꯤ
ꯅꯪ ꯁꯥꯇꯤꯟ ꯇꯦꯛꯂꯤ ꯇꯦꯛꯂꯤ ꯇꯧꯕꯒ ꯂꯩꯕ꯭ꯔꯣ ꯑꯝꯇ ꯋꯥꯏꯖꯒꯦ
ꯁꯇꯤꯟ ꯇꯦꯛꯂꯤ ꯇꯦꯛꯂꯤ ꯇꯧꯕꯒ ꯑꯃꯕꯣꯛ ꯂꯩꯇꯦꯗ
ꯃꯣꯏꯁꯤꯗ ꯑꯩ ꯁꯥꯇꯤꯟ ꯑꯃ ꯑꯁꯪꯕ ꯑꯃ ꯄꯥꯏꯕꯗꯣ ꯑꯗꯨꯗꯨꯅ ꯁꯟꯖꯦꯝꯕꯝꯗ ꯄꯨꯈ꯭ꯔꯦ ꯅꯍꯟ ꯑꯍꯟꯕ ꯂꯩꯔꯛꯄꯗꯨꯅ ꯃꯣꯏꯔꯥꯡꯉꯝꯕꯗ ꯂꯩꯈꯔꯦ ꯇꯦꯛꯂꯤ ꯇꯧꯕ ꯇꯦꯛꯂꯤ ꯇꯧꯕ ꯑꯃ ꯂꯩꯕꯅꯦ ꯑꯗꯨꯗꯤ ꯊꯤꯕ ꯈꯪꯗ꯭ꯔꯦ ꯌꯨꯝꯍꯣꯡꯇꯣꯛ ꯍꯣꯡꯖꯤꯟꯗ ꯃꯥꯡꯈ꯭ꯔꯦ ꯇꯧꯔꯤ ꯊꯕꯛꯁꯦ ꯅꯣꯡꯗꯤ ꯆꯨꯁꯤꯜꯂꯛꯢ
ꯑꯩꯈꯣꯏꯗꯤ ꯂꯧꯅꯦꯅ ꯀꯨꯡꯕꯅ ꯉꯛꯑꯦ ꯍꯥꯏꯔꯤꯅꯦ
ꯑꯩꯁꯨ ꯑꯗꯨꯝ ꯀꯣꯡꯍꯧꯕ ꯀꯩꯅꯣ ꯀꯦ ꯖꯤ ꯃꯉꯥꯗꯪ ꯍꯨꯟꯕꯅꯦꯕꯀꯣ
ꯎꯝ
ꯀꯨꯝꯕꯣ
ꯅꯪꯒꯤ ꯁꯥꯕꯥꯚꯥꯔ ꯍꯥꯥꯞꯇꯣꯏꯔꯣ
ꯎꯝ ꯌꯥꯔꯣꯏꯗꯣ
ꯎꯝ ꯀꯦꯖꯤ ꯃꯉꯥ ꯑꯩꯈꯣꯏꯒꯤ ꯀꯩꯅꯣꯗꯣ ꯇꯥꯕꯩꯗꯤ ꯍꯧꯗꯦ ꯍꯥꯏꯕ ꯀꯩꯅꯣꯝ ꯍꯥꯏ ꯅꯨꯡꯁꯥ ꯁꯥꯕꯗꯨꯗ ꯄꯨꯨꯡꯈꯤꯕ ꯃꯥꯜꯂꯦ ꯃꯥꯏ
ꯃꯥꯏꯗꯤ ꯍꯥꯀꯨꯝꯁꯨ ꯍꯧꯗꯝꯅꯦ
ꯑ ꯃꯥꯏ ꯂꯧꯐꯝꯗꯨꯅꯔꯥ ꯈꯪꯗꯦ
ꯍꯀꯨꯝꯁꯨ ꯌꯥꯝ ꯋꯥꯈꯤꯕꯅꯦ ꯃꯥꯒꯤ ꯑꯗꯣ ꯑꯩꯈꯣꯏ ꯕꯥꯅ ꯅꯣꯏ ꯅꯄꯥꯅ ꯍꯥꯏꯔꯛꯑꯒ ꯌꯥ ꯌꯥꯝ ꯍꯧꯏ ꯍꯧꯗꯦ ꯇꯧꯕꯗꯨꯗ ꯑꯥ ꯀꯦꯖꯤ ꯇꯔꯨꯛ ꯍꯨꯜꯂꯣꯅ ꯍꯥꯏꯌꯦꯕꯀꯣ
ꯎꯝ
ꯍꯥꯥ ꯂꯩꯕꯅꯦ ꯇꯥꯗꯦꯅꯦ ꯑꯩ ꯆꯟꯗꯣꯟ ꯀꯟ ꯇꯩꯔꯤꯅꯤ
ꯑꯗꯨꯅꯤꯅꯦ ꯇꯧꯔꯤꯁꯦ ꯂꯧꯁꯦ ꯑꯩꯁꯨ ꯁꯦ ꯂꯧ ꯁꯦꯝꯕ ꯌꯥꯔꯦꯅ ꯍꯥꯏꯌꯦ ꯂꯧꯅꯦꯅ ꯀꯨꯡꯕꯅ ꯂꯣꯏꯅ ꯍꯥꯏ ꯇꯧꯔꯤꯁꯤ ꯒ꯭ꯌꯥꯃꯦꯟ ꯇꯥꯗꯦ ꯀꯣꯡꯗꯤ ꯁꯨꯃꯥꯏ ꯁꯨꯃꯥꯏꯅ ꯆꯤꯐꯦꯠ ꯆꯤꯐꯦꯠ ꯇꯥꯕꯁꯦ ꯀꯩꯅꯣ ꯌꯥꯝ ꯇꯧꯋꯦ ꯅꯥꯄꯤ ꯌꯥꯝ ꯄꯣꯛꯑꯦꯕ ꯅꯥꯄꯤ ꯍꯤꯗꯥꯛ ꯀꯥꯞꯀꯗꯕꯁꯨ ꯀꯥꯞꯇꯦ
ꯑꯩꯈꯣꯏ ꯅꯥꯄꯤꯗ ꯀꯥꯞꯄꯗꯣ ꯑꯗꯨꯗꯤ ꯌꯥꯝ ꯁꯤꯌꯦ
ꯀꯔꯤ ꯃꯃꯤꯡ ꯀꯧꯒꯦ
ꯀꯜ ꯐꯤꯞꯇꯤ ꯑꯩꯏꯠ ꯇꯣ
ꯑꯣ ꯀꯥꯜ ꯗꯣ
ꯎꯝ
ꯀꯨ ꯑꯣꯏꯣꯏꯖꯥꯂꯨꯗꯨꯗꯣ ꯎꯝ ꯑꯩꯈꯣꯏꯒꯤ ꯊꯨꯝ ꯀꯛꯀꯩ ꯁꯤꯕꯖꯥꯠꯂꯥ ꯑꯩ ꯄꯥꯠꯇ ꯇꯧꯒꯦꯕ
ꯑꯩ ꯌꯦꯡꯉꯛꯑꯒꯦ ꯍꯣꯔꯦꯟ ꯀꯥꯛꯊꯨꯝ ꯁꯤꯕ꯭ꯔꯥꯅ
ꯌꯦꯡꯉꯣꯅꯦ ꯑꯩꯁꯦ ꯄꯥꯠꯀꯤ ꯅꯍꯥꯟ ꯀꯥꯊꯨꯝ ꯌꯥꯝ ꯂꯩꯍꯧꯗꯣ ꯑꯗꯨ
ꯑꯩꯈꯣꯏ ꯕꯅꯥꯗꯤꯅꯦ ꯅꯪꯒꯤ ꯂꯧꯗꯣ ꯅꯥꯄꯤꯔꯣꯏ ꯁꯤꯍꯧꯔꯦ ꯍꯥꯏꯕꯀꯣ
ꯎꯝ
ꯄꯥꯛꯈꯨꯝꯁꯤꯁꯤꯗꯦꯗꯤ ꯀꯩꯝ ꯍꯥꯏꯔꯝꯗꯦ ꯑꯗꯨ ꯑꯣꯏꯇꯥꯔꯗꯤ ꯑꯩ ꯄꯥꯛꯈꯨꯝ ꯍꯧꯕ ꯐꯩꯗꯣꯝ ꯑꯃ ꯌꯥꯎꯔꯤꯕ ꯀꯥꯛꯊꯨꯝ ꯍꯥ ꯎꯝ ꯑꯗꯨꯒꯤ ꯑꯩ ꯀꯥꯛꯈꯨꯝꯗꯣ ꯁꯤꯔꯝꯃꯗꯤ ꯐꯅꯤ ꯐꯖꯅ ꯍꯧꯔꯕꯅꯦ ꯐꯩꯗꯣꯡꯕꯗꯤ ꯃꯆꯥꯅꯦ ꯑꯩ ꯅꯍꯥꯟꯅ ꯐꯨꯑꯝꯃꯕꯅꯦꯕ
ꯎꯝ ꯅꯣꯏ ꯃꯥ ꯀꯌꯥꯝ ꯀꯨꯏ ꯀꯨꯝꯈꯤꯗꯣꯏꯅꯣ ꯅꯪꯗꯣ
ꯑꯩꯈꯣꯏ ꯃꯥꯣꯏꯒꯤꯗꯣ ꯑꯩꯈꯣꯏ ꯍꯍꯨꯝꯅꯥ ꯁꯦꯝꯃꯗꯤ ꯅꯨꯃꯤꯠ ꯅꯤꯅꯤ ꯍꯨꯝꯅꯤ ꯆꯪꯒꯗ꯭ꯔꯥ ꯑꯗꯨꯒ ꯑꯩꯒꯤꯗ ꯑꯃꯛ ꯁꯦꯝꯗꯣꯏꯕ
ꯎꯝ
ꯅꯪꯒꯤ ꯃꯨꯛꯀꯨꯨꯝꯖꯦ ꯍꯥꯏꯔꫭ
ꯀꯨꯝꯒ ꯇꯝꯅꯦ ꯈꯨꯂꯪ ꯁꯦꯟꯕꯨ ꯂꯨꯄꯥ ꯀꯩꯅꯣꯅꯦ ꯍꯥꯏꯅꯦ ꯆꯥꯝꯃꯉꯥ ꯆꯥꯝꯃꯉꯥꯅꯦ ꯍꯥꯏꯅꯦ
ꯀꯥꯅꯥ ꯍꯥꯏꯅꯣ
ꯑꯩꯈꯣꯏ ꯏꯆꯦꯅ ꯍꯥꯏꯕ ꯋꯥꯅꯤ ꯆꯥꯝꯃꯉꯥ ꯆꯥꯝꯉꯥꯅꯦ ꯑꯗꯣ ꯑꯩꯈꯣꯏꯅ ꯍꯥꯟꯅ ꯅꯤꯛ ꯎꯕꯗꯤ ꯃꯤꯅ ꯉꯥꯡꯅꯔꯛꯀꯅꯤ ꯃꯤ ꯍꯥꯟꯅ ꯅꯦꯛꯅꯔꯒꯤꯁꯅꯨ ꯑꯗꯨꯒ ꯀꯩꯅꯣ ꯇꯧꯅꯤꯅ ꯍꯥꯏꯌꯦ ꯑꯩꯅ ꯆꯥꯃꯉꯥꯒ ꯋꯥꯏꯗꯤ ꯍꯣꯏ ꯃꯥꯅ ꯍꯥꯟꯅ ꯄꯤꯔꯨꯕꯗꯤ ꯃꯤꯅ ꯀꯩꯅꯣ ꯇꯧꯒꯅꯤ ꯃꯤ ꯍꯥꯟꯅ ꯅꯦꯛꯅꯔꯒ ꯇꯧꯅꯈꯤꯁꯅꯨ ꯀꯥꯏꯅ ꯍꯥꯏꯕ
ꯎꯝ ꯎꯝ
ꯑꯩꯗꯤ ꯈꯨꯠꯂꯪꯒ ꯅꯦꯛ ꯑꯣꯏꯗ
ꯆꯥꯝꯃꯉꯥꯕꯨꯗꯤ ꯄꯤꯕ ꯌꯥꯔꯦꯗ ꯍꯥꯏꯕꯗꯤ ꯃꯇꯝꯁꯤꯒ ꯎ ꯋꯥ
ꯃꯥꯅꯦ ꯋꯥꯕꯒꯤ ꯋꯥꯕꯅꯤꯅ ꯆꯥꯝꯃꯉꯥꯕꯨꯗꯤ ꯄꯤꯕ ꯌꯥꯏꯌꯦ ꯑꯗꯣ ꯐꯧ ꯇꯥꯏꯕꯁꯨ ꯁꯤꯠꯇꯦ ꯇꯧꯗꯣꯏꯁꯦ ꯐꯧꯅ ꯂꯤꯁꯤꯡꯅꯤꯒ ꯂꯤꯁꯤꯡ ꯑꯗꯨꯕꯨꯛꯇ ꯂꯧꯕꯤꯅꯤꯉꯥꯏ ꯂꯩꯇꯦꯅ ꯇꯧꯋꯤ ꯂꯧꯃꯤ ꯑꯩꯈꯣꯏꯗꯗꯤ ꯀꯌꯥꯗꯤ ꯋꯥꯏꯅꫭ ꯌꯦꯡꯑꫭ
ꯑꯗꯨ ꯅꯍꯥꯟꯒꯤ ꯅꯣꯏ ꯐꯧꯇꯥꯈꯤꯕꯗꯣ ꯀꯌꯥ ꯇꯥꯏꯅꯈꯤꯒꯦ
ꯂꯤꯁꯤꯡꯗ ꯇꯧꯔꯤꯅꯦꯃꯤ ꯑꯗꯨꯁꯨꯅꯦ ꯐꯧꯗꯣ ꯆꯥꯎꯗꯦꯅꯦꯕꯦꯝꯃ ꯏꯃꯣꯟ ꯇꯔꯥꯗꯅ ꯄꯨꯈꯤꯗ꯭ꯔꯦꯕ
ꯎꯝ ꯏꯆꯤꯟꯜ ꯏꯅꯥꯎꯒꯤꯗꯤ ꯂꯤꯁꯤꯡ ꯑꯃꯒ ꯌꯥꯡꯈꯩꯅꯦꯅ ꯇꯧꯋꯦꯕꯀꯣ ꯑꯗꯨꯒ ꯂꯤꯁꯤꯡ ꯑꯃ ꯌꯥꯡꯈꯩꯅꯦꯅ ꯍꯥꯏꯔꯒ ꯇꯧꯕꯗꯨꯗ ꯐꯧꯗꯣ ꯑꯣꯟꯗꯕꯤꯗ ꯐꯠ ꯀꯌꯥ ꯀꯨꯏꯅꯗꯤ ꯐꯝꯃꯦ ꯃꯣꯏꯁꯦ
ꯎꯝ ꯑꯗꯨꯅꯦ ꯑꯗꯣ ꯃꯥꯒꯤ ꯐꯧꯗꯣ ꯆꯣꯠ ꯆꯣꯠꯅ ꯍꯥꯞꯆꯤꯟꯕꯒꯤꯔ ꯈꯪꯗꯦ ꯀꯣꯛꯅꯝ ꯅꯝꯕꯅꯦꯕ ꯃꯥꯏ ꯐꯧꯗꯣ ꯑꯅꯤꯔꯛ ꯂꯥꯛꯑꯣ ꯍꯥꯏꯕꯗꯣ ꯑꯅꯤꯔꯛ ꯍꯜꯂꯛꯄꯗꯣ ꯍꯜꯂꯛꯎ ꯌꯥꯗꯦꯅ ꯇꯧꯅꯒꯤꯕꯅꯦ
ꯏꯆꯦ ꯅꯥꯎꯕꯤꯗꫭ
ꯎꯝ ꯃꯥꯏ ꯐꯧꯗꯣ ꯈꯣꯡꯅꯝ ꯅꯝꯕꯅꯦꯕ ꯆꯣꯠ ꯆꯣꯠ ꯍꯥꯞꯆꯤꯟꯕꯒꯤ
ꯎꯝ ꯃꯥꯁꯨ ꯍꯥꯏꯌꯦ ꯀꯩꯅꯣꯝ ꯇꯧꯔꯛꯑꯦ ꯑꯗꯨꯅꯅꯦꯅꯦ
ꯎꯝ ꯑꯗꯣ ꯃꯥꯏꯗꫭ ꯃꯥꯏꯒꯤꯗꯨꯗꯤ ꯇꯥꯟꯕꯁꯨ ꯍꯧꯔꯦ ꯅ ꯑꯩꯈꯣꯏꯗ ꯏꯕꯦꯝ ꯑꯃ ꯐꯧ ꯆꯥꯎꯗꯦꯅꯅꯦ ꯗꯔꯝ ꯅꯠꯇꯦꯅ ꯃꯣꯟ ꯇꯔꯥ ꯑꯣꯟꯕ ꯍꯧꯔꯦ ꯃꯣꯟ ꯇꯔꯥ ꯑꯣꯟꯕ ꯍꯧ ꯀꯥꯟꯅꯕꯤ ꯑꯃ ꯂꯧꯔꯔꯣꯏ ꯍꯥꯏꯔꯦ ꯆꯠꯈ꯭ꯔꯦ
ꯑꯗꯣ ꯍꯥꯏꯌꯦ ꯃꯣꯏ ꯒꯥꯔꯤ ꯒꯥꯔꯤ ꯃꯔꯤ ꯃꯉꯥ ꯂꯥꯛꯑꯦꯅ ꯂꯥꯛꯄ꯭ꯔꯥ
ꯂꯥꯛꯑꯦ ꯒꯥꯔꯤ ꯑꯍꯨꯝ ꯂꯥꯛꯏꯅꯦ ꯃꯣꯟ ꯆꯥꯝꯃꯥ
ꯍꯣꯏ ꯑꯗꯨꯒ ꯁꯪꯒ ꯍꯥꯏꯌꯦ ꯑꯥ ꯎꯝ ꯀꯩꯅꯣ ꯇꯧꯗ꯭ꯔꯁꯨ ꯐ꯭ꯔꯤꯗ ꯑꯗꯨꯝ ꯍꯟꯖꯈ꯭ꯔꯅꯤꯅ ꯍꯥꯏꯌꯦ ꯅꯣꯏꯁꯨ ꯑꯗꯨꯝ ꯐ꯭ꯔꯤꯗ ꯍꯟꯖꯔꯝꯃꯅꯤ
ꯎꯝ
ꯒꯥꯔꯤ ꯊꯥꯎ ꯂꯤꯁꯤꯡ ꯑꯃ ꯃꯥꯡꯉꯅ ꯐꯩꯌꯦꯅꯦ
ꯎꯝ
ꯑꯩꯗꯤ ꯗ꯭ꯔꯦꯁꯀ ꯂꯣꯏꯁꯤꯟꯕ ꯂꯣꯏꯔꯦ ꯑꯗꯨꯒ ꯅꯣꯡ ꯆꯨꯨꯔꯛꯑꯦ ꯀꯝꯗꯧꯅꯤ
ꯑꯩꯈꯣꯏꯗꯤ ꯈꯨꯂꯪꯒ ꯑꯝꯇ ꯅꯦꯛꯔꯣꯏꯗ ꯑꯩꯈꯣꯏ ꯅꯨꯄꯥ ꯑꯩꯈꯣꯏꯅꯤꯗꯪ ꯍꯌꯦꯡ ꯉꯝꯗ꯭ꯔꯀꯥꯟꯗ ꯇꯧꯅꯤꯗ ꯀꯥꯆꯤꯟ ꯀꯥꯆꯤꯟ ꯀꯥꯆꯤꯟ ꯀꯥꯆꯤꯟ ꯀꯣꯝꯂꯥꯎ ꯀꯣꯝꯂꯥꯎꯗꯪ ꯇꯧꯔꯒ ꯂꯧꯔꯤ ꯂꯧꯔꯤꯗꯪ ꯂꯧꯈꯠꯂꯒ ꯇꯧꯔꯒ ꯅꯥꯄꯤ ꯍꯤꯗꯥꯛꯒ ꯀꯥꯞꯁꯤꯜꯂꯅꯤ ꯍꯥꯒ ꯆꯥꯏꯁꯤꯜꯂꯅꯤ ꯑꯗꯨꯗꯥꯃꯥꯏꯅ ꯇꯧꯅꯤꯗ ꯈꯨꯂꯪ ꯇꯧꯈ꯭ꯔꯒ ꯄꯩꯁꯥ ꯌꯥꯝ ꯊꯥꯗꯔꯣꯏꯗ
ꯎꯝ ꯆꯞ ꯃꯥꯟꯅꯩꯌꯦ ꯑꯗꯨꯁꯨ ꯑꯗꯨꯝ ꯊꯣꯛꯏꯗꯨꯗꯤ
ꯎꯝ
ꯀꯩꯅꯣ ꯂꯧ ꯌꯥꯝ ꯎꯗꯕꯒꯤ ꯐꯖꯅ ꯁꯦꯝꯅꯤꯡꯕꯅꯤ
ꯌꯥꯏꯌꯦ ꯌꯥꯏ ꯑꯗꯣ ꯁꯦꯝꯃꯒ ꯁꯦꯝꯗꯕꯒꯕꯨꯗꯤ ꯃꯥꯅ ꯄꯣꯠꯇꯦꯗ
ꯏꯃꯥꯟꯅꯗꯦ ꯍꯥꯏꯁꯦ ꯀꯩꯁꯨ ꯀꯩꯅꯣ ꯇꯧꯗꯕꯅꯤ
ꯎꯝ
ꯎꯝ ꯍꯝ
ꯑꯗꯨꯅꯦꯅꯦ ꯐꯧ ꯇꯥꯕ ꯁꯤꯠꯇꯕꯁꯤꯗꯅꯤꯅꯦ ꯇꯧꯅꯔꯤꯁꯦ ꯐꯧꯁꯨ ꯇꯥꯏꯕꯁꯨ ꯁꯤꯠꯇꯦ ꯑꯗꯒꯤꯗꯤ ꯈꯨꯂꯪ ꯀꯨꯝꯃꯤꯅꯦꯅ ꯄꯩꯁꯥ ꯍꯥꯟꯅꯗꯤ ꯄꯥꯝꯅꯤꯗꯣ ꯄꯩꯁꯥ ꯑꯗꯨꯅꯦ
ꯅꯠꯇꯦ ꯈꯨꯂꯪ ꯀꯨꯝꯃꯤꯁꯦ ꯅꯨꯡꯉꯥꯏ ꯌꯥꯏꯐꯔꯒ ꯂꯩꯕ ꯃꯤ ꯅꯠꯇꯦ ꯀꯨꯝ ꯄꯣꯠꯇꯗ ꯑꯗꯨꯗꯒꯤ ꯍꯟꯗꯛꯁꯦ ꯃꯤꯁꯨ ꯋꯥꯥꯟꯅꯩꯕ
ꯎꯝ ꯋꯥꯅꯩꯅꯦ ꯋꯥꯕꯕꯨ ꯄꯔ ꯂꯣꯏꯗꯅ ꯋꯥꯅꯩꯁꯦ
ꯎ ꯃꯥ ꯅꯃꯥꯥꯟꯗ ꯅꯨꯄꯤꯗꫭ ꯐꯣꯟ ꯇꯧꯔꯛꯏ ꯀꯩꯀꯩꯀꯩ ꯑꯣꯏꯅꯤꯡꯉ ꯑꯗꯨꯒ ꯐꯧ ꯑꯁ ꯃꯒꯗꫭ
ꯎꯝ
ꯊꯧ ꯃꯣꯟ ꯊꯧ ꯃꯣꯟ ꯑꯝꯇ ꯄꯤꯌꯣ ꯂꯧ ꯀꯨꯝꯃꯁꯨ ꯀꯨꯝꯕꯤꯒꯦ ꯍꯥꯏꯔꯛꯑꯦ
ꯑꯣ ꯅꯨꯡꯉꯥꯏꯈꯔꯕ ꯃꯤꯗ
ꯃꯣꯏꯁꯦ ꯃꯆꯤꯟ ꯌꯥꯝ ꯊꯤ ꯃꯥꯜꯂꯦꯗ ꯉꯁ꯭ꯋꯥꯏꯗ ꯂꯩꯕ ꯃꯤꯈꯩꯁꯦ
ꯀꯩꯅꯣꯒꯤ ꯄꯩꯁꯥ ꯂꯧꯕꯤ ꯏꯆꯦ ꯄꯣꯝꯃꯤꯂꯑꯒꯤ ꯄꯩꯁꯥ ꯂꯧꯈꯤꯕꯗꯨ ꯀꯅꯥ ꯀꯅꯥꯅꯣ
ꯃꯣꯏꯗꯤ ꯀꯩꯅꯣꯅꯦ ꯌꯨꯝꯊꯧꯅꯨꯡꯒꯤ ꯀꯩꯅꯣ ꯀꯣ ꯂꯤꯛ ꯐꯦꯡꯒꯠ ꯀꯥꯡꯒꯨꯗꯨꯅꯦ ꯃꯣꯏꯕꯨꯗꯤ ꯃꯆꯤꯟ ꯊꯤꯔꯣꯏ ꯃꯣꯏꯕꯨꯗꯤ ꯅꯣꯏ ꯃꯊꯧꯅꯥ ꯂꯩꯒꯔꯥꯕ ꯃꯤ ꯉꯥꯛ ꯊꯅ ꯃꯣꯏꯕꯨꯗꯤ
ꯃꯈꯥ ꯀꯥꯏꯒꯤ ꯑꯁꯥꯏꯒꯤ ꯃꯇꯦꯛꯀꯤ ꯃꯤꯁꯤꯡꯁꯦ ꯕꯦꯔꯥ ꯀꯥꯔꯦꯕ
ꯄꯦꯔꯥ ꯀꯥꯏꯑꯌꯦ ꯃꯤ ꯈꯠꯅꯕꯗ ꯑꯃꯇꯥ ꯀꯗꯤꯌꯦ ꯃꯣꯏꯗꯤ
ꯎꯝ
ꯃꯤ ꯈꯅꯥꯔꯝꯅꯤ ꯃꯤ ꯄꯩꯁꯥꯗꯣ ꯀꯣꯛꯅ ꯊꯣꯛꯀꯦ ꯍꯥꯏꯕꯒꯤ ꯋꯥꯈꯜꯗ ꯈꯜꯂꯦꯕ
ꯎꯝ ꯍꯗꯛ ꯐꯧ ꯄꯩꯁꯥ ꯂꯧꯒꯦꯅ ꯇꯧꯕꯗꯣ ꯏꯃꯥꯟꯅꯕꯤꯒꯤ
ꯑꯝ
ꯑꯩꯅ ꯍꯥꯏꯕꯗꯣ ꯑꯗꯨꯝ ꯈꯪꯕ꯭ꯔꯥ
ꯈꯉꯦ
ꯑꯗꯨꯏꯗꯨꯁꯨ ꯑꯝꯇ ꯄꯤꯗꯤꯌꯦ ꯄꯨꯂꯤꯁꯀ ꯇꯥꯛꯅꯗꯅ ꯇꯧꯋꯤ ꯍꯥꯏ
ꯎꯝ
ꯑꯗꯒꯤ ꯑꯗꯨꯒꯤ ꯃꯤ ꯈꯔ ꯋꯥꯡꯕꯗꯣ
ꯎꯝ
ꯑꯗꯨꯏꯗꯨꯁꯨ ꯀꯩꯅꯣ ꯇꯧ ꯃꯥꯜꯂꯦ ꯑ ꯍꯟꯗꯛꯀꯤ ꯆꯦ ꯔꯗꯥ ꯍꯣꯏꯒ ꯅꯥꯀꯣꯝꯗ ꯃꯟꯅꯔꯤꯌꯦ ꯑꯗꯨꯁꯨ ꯂꯨꯄꯥ ꯂꯤꯁꯤꯡ ꯑꯍꯨꯝꯇꯪ ꯄꯤꯔꯛ ꯇꯣꯛꯈ꯭ꯔꯦꯌꯦ ꯅꯥꯀꯣꯠꯇꯗꯨꯨꯁꯨ ꯑꯍꯨꯝꯗꯪ ꯄꯤꯛꯑꯕꯖꯥꯠꯅꯦꯕ ꯍꯥꯟꯅꯒꯤ ꯇꯣꯝꯃꯦ ꯂꯣꯏ ꯀꯛꯁꯜꯂꯛꯑꯗꯥꯅ ꯃꯣꯏꯒꯤꯗꯤ ꯃꯣꯏꯒꯤ ꯀꯩꯅꯣꯁꯤꯡꯗꯨꯅ ꯑꯣꯖꯥꯁꯤꯡꯗꯨꯅ ꯥ ꯂꯤꯁꯤꯡ ꯀꯨꯟꯊ꯭ꯔꯥ ꯐꯪꯕ ꯇꯔꯥꯗꯤ ꯐꯪꯅꯤ ꯍꯥꯏꯕꯖꯥꯠꯅꯦꯕ ꯑꯗꯨꯒꯤ ꯂꯧꯕꯖꯥꯠꯅꯦꯕ ꯃꯣꯏꯁꯨ ꯇꯔꯥꯗꯣ ꯐꯪꯉꯗꯤꯅ ꯑꯗꯨꯒ ꯑꯍꯨꯝꯗꯪ ꯄꯤꯔꯕꯅꯤꯅ ꯄꯩꯁꯥꯗꯣ ꯑꯝꯇ ꯐꯪꯗ꯭ꯔꯕꯅꯤꯅ ꯄꯩꯁꯥ ꯍꯨꯟꯕꯗꯣ ꯎ ꯍꯥꯟꯅꯒꯤ ꯋꯥ ꯂꯩ ꯍꯣꯡꯉꯝꯗ꯭ꯔꯦꯗꯅ ꯑꯗꯨꯒꯤ ꯖ ꯃꯊ ꯁꯥꯏꯥꯡ ꯃꯥꯡꯈ꯭ꯔꯦ ꯍꯥꯏꯌꯦ ꯑꯗꯨꯏ ꯑꯋꯥꯡꯕꯗꯣ
ꯃꯥꯡꯒ ꯔꯦ ꯍꯥꯏꯕꯅꯦ ꯃꯥꯡꯈꯩ ꯃꯥꯡꯁꯨ ꯃꯥꯡꯅꯤꯉ ꯌꯥꯔꯣꯏ ꯀꯥꯏꯗꯤ ꯑꯁ ꯃꯥꯏ ꯅꯨꯄꯥꯁꯨ ꯐꯠꯇꯦ ꯃꯆꯥꯈꯩꯁꯨ ꯐꯠꯇꯦ ꯅꯠꯇꯦ ꯀꯅꯥ ꯌꯦꯡꯗꯅꯣ ꯃꯥ ꯅꯨꯡꯉꯥꯏꯇꯣꯏꯗꯨꯕꯣ
ꯎꯝ ꯃꯥꯁꯨ ꯐꯠꯇ ꯑꯗꯨꯨ ꯇꯔꯦ
ꯎꯝ ꯃꯥꯅꯦ
ꯆꯥꯞꯃꯥꯅꯕ
ꯃꯥꯅꯦ
ꯑꯗꯨꯣ ꯅꯨꯄꯤ ꯐꯠꯇ꯭ꯔꯤꯁꯦ ꯅꯨꯄꯥ ꯐꯠꯇꯕꯗꯩ ꯉꯥꯛꯇꯅꯤ ꯅꯨꯄꯥ ꯅꯨꯄꯥ ꯐꯖꯅ ꯇꯧꯕꯤꯔꯗꯤ ꯑꯗꯨꯣ ꯅꯨꯄꯥꯅ ꯐꯖꯅ ꯇꯧꯕꯤꯔꯒ ꯐꯠꯇ
ꯑꯗꯣ ꯍꯣꯏ ꯅꯨꯄꯥꯗꯣ
ꯐꯠꯇ꯭ꯔꯁꯨ ꯃꯆꯥꯈꯩ ꯆꯥꯎꯔꯛꯑꯦ ꯃꯆꯥꯈꯩꯗꯨꯅ ꯁꯨꯝ ꯃꯍꯨꯠ ꯃꯔꯦꯡꯗꯣ ꯈꯤꯇꯪ ꯁꯤꯟꯖꯟꯕꯤꯕ
ꯃꯇꯦꯡ ꯈꯤꯇꯪ ꯄꯥꯡꯕꯤꯔꯛꯄ ꯍꯥꯏꯕ ꯑꯃ ꯂꯩꯔꯒꯗꯤ ꯈꯤꯇꯪ ꯍꯤꯡꯕꯗ ꯈꯔ ꯐꯩꯗꯅ
ꯎꯝ
ꯑꯗꯨꯁꯨ ꯅꯠꯇ꯭ꯔꯦꯕ ꯃꯆꯥꯈꯩꯁꯨ ꯂꯣꯏ ꯉꯥꯎꯁꯟꯅꯑꯦ ꯃꯣꯏꯗꯣ ꯑꯗꯨꯅ ꯀꯩꯁꯨ ꯑꯁ ꯅꯨꯡꯉꯥꯏꯕ